ꯍꯜꯂꯣ
ꯍꯧꯖꯤꯛꯗꯣ ꯑꯃꯨꯛꯀ ꯍꯥꯏꯔꯛꯑꯣ ꯅꯪꯒꯤꯗꯣ
ꯑꯩꯒꯤ ꯋꯥꯔꯤꯗꯨꯔ
ꯑꯎ
ꯃꯈꯥ ꯇꯥꯅ ꯉꯥꯡꯕ ꯀꯔꯤꯐꯥꯎ ꯆꯠꯇꯔꯤ ꯀꯧ ꯈꯔꯦ ꯢꯍꯤꯍꯤ
ꯍꯥꯍꯥ
ꯀꯗꯥꯏ ꯅꯤꯡꯁꯤꯡꯕ ꯉꯝꯕ꯭ꯔꯣ
ꯑꯥꯢ ꯀꯪꯗꯦꯕ
ꯆꯍꯤ ꯌꯥꯝ ꯁꯜꯂꯛꯄꯒꯤ ꯑꯣꯏꯔꯕꯅꯤꯅꯦ ꯅꯪꯗꯤ ꯆꯍꯤ ꯀꯌꯥ ꯁꯨꯔꯕ꯭ꯔꯣ
ꯀꯁꯤ ꯏꯒ ꯑꯗꯨꯗ ꯍꯥꯏꯔꯒ ꯂꯩꯍꯦ
ꯍꯧꯖꯤꯛꯇ ꯑꯣꯏꯔꯝꯅꯤꯗ ꯍꯪꯕ
ꯑꯗꯨꯝ ꯍꯥꯏꯔꯒ ꯂꯩꯕꯗꯣ ꯅꯍꯥꯟꯁꯨ ꯍꯅꯨꯕꯤ ꯑꯣꯏꯒꯗꯧꯔꯦ ꯍꯥꯏꯕꯗꯣ
ꯍꯟꯅꯕꯤ ꯑꯣꯏꯔꯝꯃꯣꯏꯗ ꯑꯩꯈꯣꯏ ꯑꯩꯈꯣꯏꯗꯤ ꯅꯌꯥꯝꯕꯒ ꯆꯍꯤꯒ ꯃꯥꯟꯅꯕꯅꯦ
ꯑꯗꯨ ꯑꯣꯏꯔꯁꯨ ꯑꯩꯁꯨ ꯍꯅꯨꯕꯤ ꯑꯣꯟꯒꯗꯣꯔꯦ ꯍꯥꯏꯕ
ꯇ꯭ꯋꯦꯟꯇꯤ ꯇꯨ ꯇ꯭ꯋꯦꯟꯇꯤ ꯊ꯭ꯔꯤ ꯑꯣꯏꯔꯕ꯭ꯔꯣ ꯀꯨꯟ ꯃꯔꯤ ꯃꯉꯥ ꯑꯣꯏꯔꯕ꯭ꯔꯣ
ꯗꯗꯥ ꯈꯣꯏ ꯀꯩꯅꯣ ꯊꯥꯔ꯭ꯇꯤ ꯍꯦꯟꯈ꯭ꯔꯦꯅ ꯑꯩ ꯊꯥꯔ꯭ꯇꯤ ꯁꯨꯈ꯭ꯔꯦꯅ
ꯌꯥ ꯊꯖꯗꯦꯗ
ꯀꯩꯒꯤꯅꯣ
ꯊꯥꯖꯗꯦꯕ ꯌꯥꯎꯔꯝꯔꯣꯏ ꯀꯨꯟꯊ꯭ꯔꯥ
ꯊꯖꯥ ꯊꯥꯖꯑꯣ ꯆꯤꯟꯊꯤꯕ ꯅꯠꯇꯦꯍꯦ ꯀꯇꯥꯏꯗꯒꯤ
ꯆꯤꯟꯊꯤꯕ ꯅꯠꯇꯦ ꯑꯗꯨꯕꯨ ꯊꯥꯖꯗꯕꯒꯤꯅꯦ
ꯇꯦ ꯍꯥꯏꯕ
ꯎꯝ
ꯎꯝ ꯅꯨꯡꯉꯥꯏ ꯑꯦ ꯈꯪꯗꯦꯗ ꯌꯥꯝ ꯅꯨꯡꯉꯥꯏꯕꯁꯨ ꯅꯠꯇꯦ
ꯅꯪꯒꯤ ꯁꯥꯒꯩꯗꯤ
ꯑꯩꯒꯤ ꯁꯥꯒꯩ
ꯒꯣꯟꯃꯩ ꯒꯣꯟꯃꯩ ꯅꯤꯀꯣ
ꯎꯝ ꯑꯥꯎ ꯒꯣꯟꯃꯩ ꯅꯠꯇꯦ ꯒꯣꯟꯃꯩ ꯒ ꯑꯥ ꯑꯩꯈꯣꯏꯗꯤ ꯀꯩꯅꯣ ꯑꯥ ꯀꯩꯅꯣ ꯇꯣꯉꯥꯜꯂꯦꯕ
ꯑꯗꯨꯗꯤ
ꯒꯣꯟꯃꯩ ꯅꯠꯇꯕꯀꯣ ꯑꯩꯈꯣꯏꯅ ꯒꯣꯟꯗꯥꯏ ꯃꯥꯏ
ꯒꯨꯣꯟꯃꯩꯒ ꯒꯨꯣꯟꯗꯥꯥꯏ ꯇꯣꯉꯥꯟꯕ꯭ꯔꯅꯦ
ꯑꯩꯈꯣꯏꯗꯗꯤ ꯇꯣꯡꯉꯥꯜꯂꯦꯕ ꯑꯩꯈꯣꯏꯗ ꯑꯩꯈꯣꯏ ꯈꯨꯟꯗ ꯇꯣꯡꯉꯥꯜꯂꯦꯕ ꯃꯤꯡꯗꯣ ꯑꯅꯤ ꯂꯩꯌꯦ ꯑꯣ ꯑꯗꯨꯒꯒ ꯑꯇꯣꯞꯄ ꯀꯩꯅꯣ ꯃꯐꯝꯗ ꯆꯠꯂꯗꯤ ꯀꯩ ꯍꯥꯏꯁꯤꯔꯥ ꯑꯗꯨꯝ ꯆꯞ ꯃꯥꯟꯅꯕꯀꯣ
ꯃꯥꯟꯅꯕ
ꯑꯗꯨꯒ ꯑꯩꯈꯣꯏ ꯈꯨꯟꯗꯅ ꯑꯗꯨ ꯀꯩꯅꯣ ꯑꯗꯨꯝ ꯀꯩ ꯍꯥꯏꯖꯔꯥ ꯂꯧꯗꯤ ꯂꯧꯅꯗꯦꯗ
ꯎꯝ
ꯑꯗꯨ ꯃꯤꯡ ꯈꯛꯇ ꯑꯗꯨꯝ ꯇꯣꯡꯉꯥꯟꯅꯤ ꯍꯥꯏꯕ ꯈꯛꯇꯅꯤ
ꯨꯒꯣꯟ ꯃꯩꯅ ꯌꯥꯝꯕ꯭ꯔꯥ ꯀꯃꯩ ꯅ ꯌꯥꯝꯕ꯭ꯔꯥ
ꯑꯥ ꯒꯣꯜꯃꯩꯁꯨ ꯌꯥꯝꯃꯦ ꯑꯗꯨꯒ ꯒꯥꯡꯃꯩꯁꯨ ꯌꯥꯝꯃꯦ
ꯀꯩꯅꯣ ꯅꯌꯥꯝꯕꯒꯤ ꯅꯨꯄꯤꯗꯤ
ꯃ ꯩ ꯃꯥꯗꯤ ꯀꯥꯃꯩ
ꯑꯥ ꯉꯥꯔꯥꯡ ꯋꯥꯔꯤꯁꯥꯟꯅꯦ
ꯑꯣ
ꯍꯟꯅ ꯀꯥꯟꯁꯤꯗꯤ
ꯍꯝ
ꯋꯥꯔꯤ ꯂꯣꯏ ꯅꯃꯛ ꯁꯤꯡꯅ ꯁꯅꯥꯈ꯭ꯔꯦꯅꯦ
ꯍꯥ ꯍꯥ ꯅꯨꯡꯉꯥꯏꯕ꯭ꯔꯣ ꯁꯅꯥꯅꯕ
ꯑꯃꯔꯣꯝꯗ ꯅꯨꯡꯉꯥꯏꯅꯦ ꯁꯛ ꯃꯥꯏꯁꯨ ꯈꯪꯅꯔꯒꯀꯣ
ꯑꯣ ꯍꯝ ꯃꯥꯟꯅꯦ ꯃꯥꯟꯅꯦ ꯍꯤ ꯍꯤ
ꯏꯁ ꯃꯥꯟꯅꯤ ꯏꯁ ꯃꯥꯟꯅꯤ
ꯍ ꯍ ꯅꯊꯟꯗ ꯂꯩꯕ꯭ꯔꯣ ꯍꯧꯖꯤꯛꯗꯤ
ꯎꯝ ꯑꯁ ꯅꯣꯛ ꯊꯨꯡꯕꯒꯤ ꯌꯥꯗꯔꯤꯅꯤꯅꯦ
ꯅꯨꯡꯁꯥ ꯁꯥꯔꯒ ꯅꯣꯛ ꯊꯨꯡꯕ꯭ꯔꯣ
ꯑꯁ ꯊꯨꯝꯕꯅꯤ ꯅꯨꯡꯁꯤꯠ ꯌꯩꯕꯒꯤ
ꯑꯥ
ꯅꯨꯡꯗꯥꯡꯗ ꯊꯕꯛ ꯇꯧꯔꯗꯤ ꯀꯩꯅꯣ ꯎꯝ ꯀꯩꯒꯤ ꯍꯥꯏꯁꯤꯔꯥ ꯍꯧꯖꯤꯛ ꯇꯨꯝꯕ ꯌꯥꯗ꯭ꯔꯣ ꯇꯨꯝꯅꯤꯡꯗꯕ꯭ꯔꯥ
ꯉꯁꯥꯏ ꯇꯨꯝꯒꯦ ꯇꯧꯕꯅꯦ ꯑꯁ ꯇꯨꯝ ꯍꯦꯛ ꯇꯨꯝ ꯇꯨꯝꯈ꯭ꯔꯕꯗ ꯃꯤꯅ ꯂꯥꯡꯈꯠꯄꯒꯤ ꯍꯧꯗꯣꯛ ꯄꯤꯔꯝꯂꯒ ꯆꯈ꯭ꯔꯦ ꯗꯨ ꯑꯗꯨ ꯍꯧ ꯇꯨꯝꯕ ꯌꯥꯗꯕꯩ
ꯅꯣꯏꯒꯤ ꯔꯨꯃꯦꯠꯁꯤꯡꯗꯣ ꯌꯥꯝꯕ꯭ꯔꯥ ꯃꯤꯗꯣ
ꯀꯔꯤ ꯀꯩ ꯍꯥꯏꯔꯤꯅꯣ
ꯅꯣꯏꯒꯤ ꯑꯥ ꯔꯦꯟ ꯂꯩꯕ ꯃꯤꯁꯤꯡꯗꯣ
ꯎꯝ
ꯃꯤ ꯌꯥꯝꯕ꯭ꯔꯥ ꯍꯥꯏꯕ
ꯃꯤ ꯌꯥꯝꯃꯦ ꯍꯣꯏ
ꯈꯔ ꯅꯨꯡꯉꯥꯏꯇꯕ ꯃꯥꯜꯂꯦꯀꯣ
ꯁꯦꯡꯉꯗꯤ ꯑꯗꯨꯝ ꯇꯥꯏ ꯃꯔꯛ ꯃꯔꯛꯇ ꯁꯨꯛ ꯇꯥ ꯇꯥꯗꯕ
ꯅꯦꯋꯥꯛꯇꯣ ꯆꯞꯄ ꯃꯥꯜꯂꯦ
ꯁꯤꯝꯔꯣꯡ
ꯀꯩ ꯍꯥꯏꯕ
ꯀꯔꯝꯕ ꯁꯤꯝ ꯑꯣꯏꯔꯦ ꯅꯪꯒꯤꯗꯣ ꯖꯤꯑꯣꯔꯣ ꯑꯦꯔꯇꯦꯜꯔꯣ ꯍꯦ ꯍꯦ ꯀꯩꯒꯤꯅꯣ ꯅꯣꯛꯏꯁꯤꯕꯣ
ꯅꯣꯅꯦ ꯀꯨꯝꯕ ꯀꯤꯂꯣꯃꯤꯇꯔ ꯀꯌꯥ ꯂꯩꯕ꯭ꯔꯣ ꯅꯣꯏ ꯈꯨꯟꯗꯒꯤ
ꯌꯥꯝꯗꯦ ꯅꯪꯗꯤ ꯑꯥ ꯀꯔꯤ ꯑꯥ ꯁꯤ ꯏꯝꯐꯥꯜ ꯑꯗꯨ ꯃꯅꯥꯛꯇꯒꯤꯔ
ꯑꯩꯔꯣ
ꯎꯝ
ꯑꯩꯗꯤ ꯈꯧꯄꯨꯝꯗꯒꯤꯅꯤ
ꯈꯧꯄꯨꯝꯗꯁꯨ ꯊꯥꯏ ꯃꯩ ꯂꯩꯔꯣ ꯍꯤ ꯍꯤ
ꯌꯥꯝꯃꯦ ꯑꯩ ꯑꯩꯒꯤ ꯃꯤꯡ ꯀꯔꯤ ꯊꯣꯛꯄ꯭ꯔꯥ
ꯈꯪꯗꯦ
ꯑꯗꯨꯗ ꯊꯣꯛꯇ꯭ꯔꯣ
ꯊꯣꯛꯏ ꯊꯣꯛꯑꯦ
ꯀꯔꯤ ꯊꯣꯛꯄ꯭ꯔꯥ
ꯈꯪꯗꯦ ꯕꯥ ꯗꯤꯟꯁꯨ ꯌꯥꯎꯋꯦ ꯍꯝꯍꯝ
ꯑꯗꯤꯝ ꯊꯣꯛꯄ꯭ꯔꯥ
ꯗꯤꯝ ꯊꯣꯛꯑꯦ
ꯑꯗꯨ ꯊꯣꯛꯄꯂꯨ ꯅꯝꯕ ꯑꯗꯨ ꯎꯏꯔ ꯍꯥꯏ ꯌꯨꯝ ꯄꯅꯤꯉꯥꯏ ꯁꯦꯡꯕ꯭ꯔꯣ
ꯍꯥ ꯑꯩꯁꯨ ꯈꯪꯗꯦ ꯗꯨꯕꯨꯗꯤ ꯍꯥ
ꯍꯥꯍꯥꯍꯥ ꯍꯥꯍꯥ
ꯄꯥꯜ ꯄꯥꯜꯂꯁꯨ ꯌ ꯌꯔꯦ ꯍꯥꯏꯌꯦ ꯑꯩꯈꯣꯏ ꯏꯃꯥ ꯏꯄꯥꯁꯤꯅꯀꯣ ꯀꯩꯅꯣ ꯑꯥ ꯊꯦꯡꯅ ꯄꯥꯜꯂꯁꯨꯅꯨꯡꯉꯥꯏ ꯅꯨꯡꯉꯥꯏꯇꯦ ꯍꯥꯏ ꯃꯥꯒꯤ ꯃꯆꯥꯁꯤꯡꯗꯣ
ꯎꯝ
ꯍꯥ ꯍꯥ ꯃꯥꯒꯤ ꯃꯆꯥꯁꯤꯡꯗꯣ ꯃꯥ ꯍꯜꯟꯅꯨꯔꯀꯥꯟꯗ ꯀ꯭ꯂꯥꯁ ꯇꯦꯟ ꯗꯨ ꯇꯧꯔꯗꯤ ꯌꯥꯗꯦ ꯍꯥꯏꯌꯦ
ꯌꯥ
ꯍꯍꯍ
ꯊꯨꯅ ꯆꯦꯟꯒꯅꯨ ꯍꯥꯏꯔꯅꯦ ꯄꯨꯔꯛꯒꯅ ꯍꯥꯏꯔꯅꯦ
ꯎꯝ ꯑꯩꯈꯣꯏ ꯑꯩꯒꯤ ꯗꯗꯥꯗꯣ ꯍꯧꯖꯤꯛ ꯀ ꯂꯨꯍꯣꯡꯕꯀꯣ ꯑꯃꯗꯣ ꯑꯩꯒꯤ ꯃꯊꯛꯀꯤ ꯅꯨꯄꯥꯗꯣ ꯑꯗꯨꯒꯤ ꯍꯧꯖꯤꯛꯀꯥꯟꯗꯤ ꯌꯥꯔꯣꯏꯗꯣ
ꯍꯧꯖꯤꯛ ꯀꯥꯟꯗ ꯌꯥꯔꯣꯏꯗ
ꯅꯪ ꯅꯪꯁꯨ ꯄꯥꯟꯈ꯭ꯔꯣ
ꯑꯩꯩꯔꯣ ꯑꯁ ꯆꯍꯤ ꯑꯅꯤ ꯈꯛꯇꯪ ꯉꯥꯏꯒꯦ
ꯑꯃ ꯂꯩꯔꯤꯕ꯭ꯔꯣ ꯋꯥꯠꯂꯤꯕ꯭ꯔꯣ
ꯃꯅꯤꯄꯨꯔ ꯊꯣꯛꯄꯗ ꯍꯦꯛ ꯄꯥꯟꯒꯅꯤ
ꯍꯍꯍ ꯌꯨꯝꯗꯤ ꯄꯥꯅꯤꯡꯕ꯭ꯔꯣ ꯑꯗꯣ ꯅꯨꯄꯤ
ꯑꯁ ꯅꯨꯄꯤ ꯊꯤꯅꯤꯡꯕ ꯋꯥꯈꯜ ꯂꯩꯇ꯭ꯔꯤꯗ ꯂꯧꯁꯤꯟꯅꯕ ꯃꯇꯝꯗ ꯊꯤꯕꯨ ꯊꯤꯔꯗꯤ
ꯈꯔ ꯅꯨꯡꯉꯥꯏꯒꯗꯕ ꯑꯩꯁꯨ ꯇꯠꯂꯦ ꯃꯤꯒꯤ ꯌꯨꯝꯗ ꯂꯥꯛꯔꯒ ꯆꯥꯛ ꯌꯦꯟꯁꯥꯡꯒꯨꯝꯕ ꯑꯗꯨꯝ ꯅꯨꯡꯇꯤꯒꯤ ꯑꯗꯨꯝ ꯊꯣꯡꯒꯗꯕꯗꯣ
ꯎꯝ
ꯇꯜꯂꯦ ꯁꯦꯡꯕ ꯊꯕꯛꯁꯨ ꯇꯧꯒꯅꯤ ꯑꯩ
ꯄꯥꯟꯗ꯭ꯔꯁꯨ ꯌꯥꯗꯦ ꯍꯥꯏ ꯃꯤꯅ ꯑꯁ ꯀꯔꯤ ꯇꯧꯅꯤ
ꯍꯍꯍꯍ
ꯑꯐꯕ ꯅꯨꯄꯥ ꯊꯤꯔꯣ
ꯊꯤꯕ ꯇꯥꯔꯦ
ꯑꯐꯕ ꯅꯨꯄꯥ ꯑꯣꯏꯔꯗꯤ ꯑꯁ ꯌꯥꯝꯅ
ꯎꯝ ꯐꯪ ꯐꯪ ꯐꯪꯒꯗꯧ ꯃꯥꯗꯦ ꯑꯩꯁꯨ ꯐꯠꯇꯕꯅꯤꯅ
ꯐꯪꯅꯤ ꯐꯪꯅꯤ ꯂꯩꯔꯝꯅꯤꯅꯦ ꯂꯩꯈ꯭ꯔꯕ ꯃꯥꯜꯂꯦꯅꯦ
ꯊꯤꯕ ꯊꯤꯕ ꯍꯧꯗ꯭ꯔꯗꯤ ꯌꯥꯔꯣꯏ
ꯂꯩꯔꯝꯃꯤ ꯂꯩꯈ꯭ꯔꯕꯅꯤ ꯅꯪ ꯃꯩꯇꯩꯒꯨꯝꯕꯗꯤ ꯄꯥꯝꯕꯤꯒꯅꯨꯀꯣ ꯃꯌꯥꯡꯒꯨꯝꯕꯗꯤ ꯍꯦ
ꯀꯠꯇꯥꯏꯗꯒꯤ
ꯐꯪꯉꯦꯅꯤꯗ
ꯃꯣꯏꯁꯨ ꯑꯐꯕ ꯌꯥꯝ ꯂꯩꯌꯦꯗ
ꯑꯗꯣꯑꯣꯏꯔꯁꯨ
ꯑꯗꯨ ꯄꯥꯝꯃꯦ ꯍꯥꯕ ꯅꯠꯇꯦꯕꯀꯣ ꯑꯗꯨ ꯑ ꯀꯩꯅꯣ ꯑꯐꯕꯁꯨ ꯌꯥꯝ ꯂꯩ ꯍꯋꯥ
ꯂꯩꯕꯗꯤꯟꯅꯦ ꯈ꯭ꯔꯤꯁꯇ꯭ꯌꯟ ꯂꯣꯏꯅꯃꯛ ꯈ꯭ꯔꯤꯁꯇ꯭ꯌꯥꯟ ꯃꯆꯥ ꯁꯤꯡ ꯗꯤ ꯑꯗꯨꯝ ꯐꯩ
ꯎꯝ ꯄꯨꯡ ꯀꯌꯥꯗ ꯀꯩꯅꯣ ꯍꯜꯂꯛꯄ꯭ꯔꯣ ꯅꯪꯒꯤ ꯊꯕꯛꯇꯣ
ꯑꯩꯅ ꯄꯨꯡ ꯅꯤꯄꯟꯗ
ꯑꯣ
ꯄꯨꯡ ꯅꯤꯄꯟꯗ ꯍꯥꯂꯛꯏ ꯅꯣꯏ ꯂꯩꯕ ꯀꯥꯟꯗ ꯄꯨꯡ ꯀꯌꯥꯗ ꯊꯕꯛ ꯆꯠꯄꯅꯣ
ꯑ ꯇꯔꯥ ꯌꯧꯅꯤꯡꯉꯥꯏ ꯑ ꯀꯩꯅꯣ ꯎꯪ ꯅꯥꯏ ꯍꯦꯜꯂꯒ ꯑꯗꯨꯝ ꯆꯠꯄꯁꯨ ꯂꯩꯌꯦ
ꯑꯣ
ꯑꯗꯨꯒ ꯇꯔꯦꯠꯇ ꯇꯔꯦꯠꯇ ꯂꯣꯏꯕ ꯑꯩꯗ ꯑꯃꯨꯛ ꯃꯇꯝꯗꯣ ꯌꯥꯝꯃꯦꯀꯣ ꯊꯕꯛ ꯇꯧꯕꯗꯣ
ꯆꯥꯛ ꯆꯥꯛ ꯑꯗꯨꯝ ꯇꯤꯐꯤꯟꯗ ꯄꯨꯒ ꯆꯠꯄ꯭ꯔ ꯆꯥꯛ ꯇꯣꯛꯑꯒ ꯆ
ꯎꯝ ꯄꯨꯔꯣ ꯆꯄꯅꯦ ꯑꯗꯨꯒ ꯑꯩꯈꯣꯏꯅ ꯃꯤꯇꯤꯡꯒꯨꯝꯕ ꯇꯧꯔꯗꯤꯀꯣ ꯃꯤꯇꯤꯡꯒꯨꯝꯕ ꯀꯩꯅꯣ ꯑꯗꯨꯗꯤ ꯉꯜꯂꯦ